ꯑꯗꯨ ꯌꯥꯔꯦ
ꯇꯥꯕ꯭ꯔꯣ
ꯍꯥꯎ ꯇꯥꯔꯦ
ꯑꯗꯨꯝ ꯌꯥꯔꯝꯒꯅꯤꯗ
ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯑꯅꯤ ꯊꯤꯌꯦ ꯑꯩ ꯐꯖꯅ ꯊꯤꯕ ꯍꯩꯇꯕꯅꯤ ꯑꯩ ꯑꯩ ꯐꯖꯅ ꯊꯤꯔꯁꯨ ꯍꯩꯇꯕꯅꯤ ꯉꯁꯥꯏ ꯑꯩꯈꯣꯏ ꯑꯩꯈꯣꯏ ꯁꯥꯟꯅꯕ ꯑꯃꯗꯣ
ꯎꯝ
ꯃꯥꯒ ꯃꯥꯅ ꯇꯧꯔꯒ ꯃꯔꯛꯇ ꯑꯩꯅ ꯁꯤ ꯆꯨꯝꯕ꯭ꯔꯥ ꯍꯥꯏꯅ ꯆꯨꯝꯃꯤ ꯆꯨꯝꯃꯤ ꯑꯗꯨꯃꯥꯏꯅ ꯇꯧꯕꯅꯦ ꯃꯥꯅ ꯀꯣꯛ ꯁꯝ ꯂꯥꯏꯁꯨ ꯊꯤꯔꯛꯑꯦ ꯍꯣꯏ ꯑꯩꯈꯣꯏ ꯅꯍꯥꯟꯗꯒꯤ ꯅꯧꯅ ꯆꯪꯉꯛꯄ ꯅꯠꯇꯦ ꯑꯩꯈꯣꯏꯒꯤ
ꯑꯣ ꯑꯃꯗꯣ
ꯃꯗꯨ ꯅꯤꯁꯇꯣ ꯅꯦꯁꯇꯣ
ꯑ ꯑ
ꯃꯥꯅ ꯀꯣꯛ ꯁꯝꯅꯥ ꯍꯥꯏꯁꯨ ꯊꯤꯕꯤꯔꯦ ꯑꯩꯒꯤꯗꯃꯛꯇ ꯑꯩꯅ ꯑꯩ ꯇꯧꯔꯨꯕꯨꯗꯤ ꯑꯩꯅ ꯇꯧꯔꯛꯄ ꯑꯣꯏꯗꯣꯏꯅꯦꯕ ꯑꯗꯨꯗꯤ ꯃꯥꯅ ꯈꯤꯇꯪ ꯍꯩꯕ ꯑꯩꯈꯣꯏꯒꯤ ꯀꯩꯅꯣ ꯂꯣꯟꯁꯦ ꯑꯗꯨꯒꯤ ꯃꯩꯇꯩ ꯃꯔꯣꯟꯖꯦ
ꯁꯥꯟꯅꯕ ꯌꯥꯅꯦ ꯑꯗꯨꯝ ꯌꯥꯏ ꯃꯤ ꯏꯕꯥꯅꯤ ꯈꯛꯇ ꯑꯗꯨꯝ ꯂꯣꯏꯁꯟꯕ ꯌꯥꯏꯑꯕ ꯃꯣꯏꯅ ꯍꯥꯏꯖꯕ ꯑꯣꯏꯔꯝꯃꯦꯕ ꯅꯪꯁꯨ ꯍꯟꯗꯛꯀꯗꯤ ꯃꯔꯤ ꯁꯨꯗ ꯑꯣꯏꯔꯝꯅꯤ ꯁꯤꯒ
ꯑꯩꯅ ꯊꯤꯕꯗꯗꯤ ꯁꯨꯗ꯭ꯔꯤ
ꯑꯃ ꯑꯩꯈꯣꯏ ꯁꯨꯅꯣ ꯆꯠꯈꯤꯕꯗꯨꯒꯤꯗꯤ
ꯁꯨꯗ꯭ꯔꯤ
ꯀꯌꯥ ꯑꯣꯏꯗꯣꯏꯕ
ꯁꯤꯒ ꯁꯣꯏ ꯌꯥꯎꯕꯔꯗꯤ ꯁꯤꯒ ꯑꯍꯨꯝꯃꯛ ꯇꯧꯅꯁꯤ
ꯑꯣ
ꯗꯤꯅꯦꯜ ꯑ ꯀꯩꯅꯣ ꯍꯥꯏꯒꯦꯗꯧꯋꯦ ꯉꯁꯥꯏ ꯑꯃꯗꯨꯗꯥꯒꯗꯤ ꯃꯉꯥ ꯁꯨꯔꯦ ꯑꯩꯒꯤꯗꯣ
ꯎꯨꯝ
ꯑꯗꯨꯒ ꯃꯉꯥ ꯎ ꯃꯉꯥ ꯁꯨꯔꯦ ꯃꯥꯏꯗꯤꯁꯨ ꯂꯣꯏꯔꯦ ꯑꯗꯨ ꯌꯦꯡꯗꯤ ꯌꯦꯡꯗ꯭ꯔꯤ ꯌꯥꯕ꯭ꯔꯣ ꯌꯥꯗꯕ꯭ꯔꯣ ꯍꯦꯟꯅ
ꯎꯝ ꯁ ꯑꯗꯨꯝ ꯌꯥꯕꯅꯤꯗ
ꯌꯥ
ꯑꯃ ꯅꯪ ꯍꯧꯖꯤꯛ ꯍꯥꯏꯈꯤꯕꯗꯣ
ꯑꯥꯎ
ꯑꯗꯨꯒꯁꯨ ꯏꯕꯥꯅꯤ ꯃꯥꯄꯜ ꯇꯔꯥꯔꯛ ꯁꯥꯟꯅꯔꯦꯕ
ꯃꯥꯁꯦ ꯃꯥꯁꯦ ꯑꯩꯉꯣꯟꯗ ꯇꯧ-ꯇꯧꯔꯕꯁꯦ ꯇꯔꯨꯛꯀ ꯁꯨꯔꯕ
ꯑꯣꯕ
ꯃꯥ ꯃꯥꯅ ꯃꯥ ꯃꯥꯅꯁꯨ ꯍꯥꯏꯌꯦꯕ
ꯎꯨꯝ ꯌꯥꯕꯅꯦꯕ ꯑꯗꯨ ꯃꯣꯏꯁꯤꯒꯤ ꯂꯝꯕꯤꯁꯤꯕꯨ ꯆꯤꯟꯗ꯭ꯔꯒꯗꯤ ꯑꯗꯨꯝ ꯌꯥꯕꯅꯦꯕ
ꯑꯣ ꯆꯨꯝꯃꯦ-ꯆꯨꯝꯃꯦ
ꯎꯨꯝ ꯆꯤꯟꯕ ꯃꯇꯝꯗꯗꯤ ꯌꯥꯗꯕꯅꯦꯕ
ꯂꯝꯕꯤꯗꯨꯅꯅꯦꯕ
ꯎꯝ ꯃꯥꯟꯅꯦ
ꯀꯩ ꯑꯗꯨꯗꯤ ꯀꯩꯒꯤꯅꯣ ꯑꯣꯖꯥꯅ ꯃꯉꯥ ꯍꯦꯟꯅ ꯌꯥꯗ꯭ꯔꯤꯖꯤꯅ ꯑꯃꯨꯛ ꯅꯍꯥꯟꯗꯤ ꯑꯍꯥꯥꯟꯕꯗꯅꯦ
ꯎꯨꯝ
ꯀꯨꯝꯃꯤꯅ ꯌꯥꯗꯦ ꯍꯥꯏꯕꯅꯦꯕ ꯑꯗꯨ ꯀꯣꯟꯅ ꯀꯣꯟꯅ ꯑꯩ ꯍꯥꯏ
ꯍꯣꯏ ꯑꯗꯨꯗꯤ ꯈꯔ ꯂꯩꯔꯀꯥꯟꯗ ꯃꯉꯥꯃꯨꯛ ꯍꯥꯏꯗ꯭ꯔꯣ
ꯃꯥꯅꯦ-ꯃꯥꯅꯦ ꯃꯣꯏꯅ ꯄꯩꯁꯥ ꯃꯥꯡꯒꯗꯧꯕ ꯑꯣꯏꯕ ꯖꯥꯠꯂꯥ ꯍꯥꯏꯗꯤ ꯑꯩꯈꯣꯏꯅ ꯁꯨ-ꯁꯨꯅ ꯇꯧꯁꯤꯜꯂꯒꯗꯤ
ꯑꯗꯨꯃꯥꯏꯟꯅ ꯍꯥꯏꯔꯗꯤ ꯃꯤꯗꯣ ꯃꯌꯥꯝ ꯌꯥꯝꯗꯕ ꯌꯥꯗ꯭ꯔꯦꯗꯅ
ꯑꯗꯨꯏꯗꯤ ꯑꯩꯈꯣꯏꯅ ꯑꯅꯧꯕ ꯑꯅꯧꯕ ꯑꯅꯧꯕ ꯃꯤ ꯍꯥ- ꯍꯥꯞꯄꯣꯏꯗ꯭ꯔꯣ
ꯆꯨꯝꯃꯤ ꯆꯨꯝꯃꯤ ꯆꯨꯝꯃꯤ ꯑꯗꯨꯒꯤ ꯑꯣꯏꯖꯥꯠꯅꯤ ꯃꯣꯏꯁꯤ
ꯅꯪꯕꯣꯛꯇ ꯍꯥꯞ
ꯇꯥꯔꯦ ꯇꯥꯔ ꯇꯥꯔꯦ ꯇꯥꯔꯦ ꯒꯌꯥꯟ ꯇꯥꯔꯦ ꯒꯌꯥꯟ ꯇꯥꯔꯦ ꯃꯥꯅꯤ ꯑꯅꯤ ꯍꯥꯞꯀꯦ ꯇꯧꯔꯝꯃꯦ
ꯑꯥ ꯑꯗꯨꯅꯤ
ꯑꯗꯨꯗ ꯂꯩꯔꯦ ꯄꯣꯠꯇꯣ ꯑꯗꯨꯗꯤ
ꯑꯥ ꯑꯗꯨꯗ ꯂꯩꯥꯏꯔꯦ
ꯁꯤ ꯑꯥ ꯎ ꯑꯗꯨ ꯂꯩꯔꯤ ꯁꯤ ꯁꯤꯒꯤ ꯍꯣꯏ ꯇꯥꯔꯝꯕ ꯁꯤꯟꯗꯨ ꯅꯨꯡꯉꯥꯏꯔꯅꯤ ꯈꯣꯏꯅ ꯋꯥꯔꯤ ꯁꯥꯕꯒꯤ
ꯑꯥ
ꯇꯥꯕꯁꯤꯡꯗꯣ
ꯑꯥ
ꯃꯣꯏꯗꯤ ꯈꯪꯗꯣꯛꯈ꯭ꯔꯤ ꯀꯥꯏꯅ
ꯑꯗꯨꯅ ꯑꯩ ꯑꯗꯨꯝ ꯇꯥꯔꯤꯅꯤ ꯈꯪꯉꯤꯁꯤ ꯈꯪꯕꯅꯦ
ꯑꯁ ꯑꯗꯨꯗ ꯇꯥꯔꯦ ꯆꯞ ꯆꯥꯅ ꯈꯪꯈ꯭ꯔꯦ ꯅꯪ ꯍꯥꯏꯔꯛꯄꯗꯣ
ꯃꯥꯅꯦꯕ ꯅꯣꯡꯃꯒꯤ ꯃꯤ ꯇꯔꯥ ꯑꯍꯞꯄꯗꯤ ꯂꯤꯁꯤꯡ ꯇꯔꯨꯛ ꯂꯩꯔꯦ
ꯃꯥꯅꯦ ꯉꯁꯥꯏ ꯃꯥꯅ ꯃꯤ ꯃꯤ ꯇꯔꯨꯛ ꯀꯩꯅꯣ ꯇꯧꯔꯁꯤ ꯍꯥꯏꯗꯨꯗ ꯋꯥꯔꯤꯗꯣ ꯑꯗꯨ ꯂꯩꯔꯤꯕ ꯈꯣꯠꯄꯗꯨꯗ ꯆꯞ ꯆꯥꯅ ꯇꯥꯔꯛꯏ ꯄꫭꯏꯟꯗꯤ ꯑꯗꯨ ꯑꯣꯏꯔꯗꯤ ꯃꯉꯥ ꯍꯦꯟꯅꯁꯨ ꯇꯧꯔꯝꯕ ꯇꯧꯕ ꯌꯥꯏꯑꯕ ꯃꯣꯏꯅ ꯀꯩꯅꯣ ꯆꯥꯇ꯭ꯔꯨꯛꯇꯣ ꯐꯥ ꯑꯁꯤ ꯍꯥꯏꯗꯣꯛꯈ꯭ꯔꯦꯅꯦ ꯃꯣꯏꯅ ꯑꯗꯦ ꯀꯛꯂꯛꯇꯅ ꯑꯃꯨꯛ ꯁꯤꯒꯩꯏ
ꯀꯛꯑꯣꯏ ꯀꯛꯑꯣꯏ ꯀꯛꯑꯣꯏ
ꯑ ꯍ ꯍ ꯁꯤ ꯁꯤꯈꯣꯏꯁꯦ ꯑꯣꯏꯗꯕ ꯌꯥꯝ ꯁꯥꯟꯅꯩ ꯍꯥꯏꯅ
ꯑꯦ ꯁꯤ ꯑꯦ ꯃꯤ ꯃꯤꯅ ꯁꯨꯝꯕ ꯑꯩꯈꯣꯏꯒꯤ ꯀꯩꯅꯣ ꯑꯃꯗ ꯋꯥꯔꯤ ꯁꯥꯟꯅꯕꯗ ꯃꯣꯏꯅ ꯀꯔꯤꯝꯇ ꯀꯩꯅꯣ ꯇꯧꯕ ꯌꯥꯗꯦ
ꯅꯪ ꯑꯗꯨ ꯀꯌꯥ ꯁꯨꯔꯦꯕ ꯁꯤꯒ
ꯑꯩꯁꯤꯒ ꯀꯨꯟꯒ ꯅꯤꯊꯣꯏ ꯁꯨꯔꯦ
ꯑꯗꯨꯗꯤ ꯃꯊꯪꯗ ꯑꯩ ꯑꯃꯨꯛꯇ ꯅꯪꯅ ꯍꯥꯏꯒꯨꯝꯅ ꯁꯨꯃꯥꯏꯅ ꯃꯊꯪ ꯑꯃꯨꯛ ꯃꯊꯪ ꯑꯃꯨꯛ ꯇꯧꯔꯗꯤ ꯌꯥꯏꯅꯤꯀꯣ
ꯌꯥꯏꯍꯦ ꯑꯗꯨꯝ ꯌꯥꯕꯅꯦꯍꯦ ꯅꯪ ꯅꯟꯗ ꯑꯗꯨꯝ ꯇꯧꯔꯁꯨ ꯑꯗꯨꯝ ꯌꯥꯕꯅꯦ ꯑꯩ ꯅꯍꯥꯟꯖꯤꯒꯔꯕꯅꯦ
ꯑꯗꯣ ꯉꯁꯤ ꯑꯗꯨꯝ ꯌꯥꯔꯒꯗꯤ ꯅꯪꯅ ꯑꯃꯨꯛ ꯑꯩꯅ ꯑꯃꯨꯛ ꯇꯧꯔ ꯑꯗꯨꯝ ꯁꯨꯍꯜꯂꯤꯁꯤꯔꯣ ꯅꯪꯒꯤꯗꯣ ꯑꯗꯣ ꯑꯩꯁꯨ ꯈꯤꯇꯪꯗꯤ ꯆꯠꯂꯅꯤꯗꯅ
ꯅꯪ ꯅꯪꯒꯤꯁꯨ ꯅꯪꯒꯤꯁꯨ ꯁꯨꯔꯅꯤ ꯑꯗꯨꯝ ꯅꯪ ꯀꯨꯟꯊ꯭ꯔꯥꯐꯥꯎ ꯑꯗꯨꯝ ꯁꯨꯅ ꯌꯥꯔꯦ
ꯀꯩꯅꯣꯗꯣ ꯑꯉꯥꯡꯗꯣ ꯁꯨꯕꯗꯣ ꯑꯗꯨ ꯑꯣꯏꯔꯝꯒꯅꯤꯗ
ꯃꯥꯅꯦ ꯑꯗꯨꯃꯥꯏꯅꯅꯦꯕ ꯑꯗꯨꯝ ꯌꯥꯏ ꯄꯪꯌꯥꯏ ꯑꯩꯅ ꯄꯪꯇꯧ ꯊꯣꯛꯣꯛꯁꯤꯜꯂꯦ ꯑꯗꯨꯝ ꯄꯪꯌꯥꯏ ꯌꯥꯏ ꯃꯥꯅ ꯄꯪꯇꯧ ꯊꯣꯛꯍꯜꯂꯛꯄꯅꯦ ꯑꯩꯅ
ꯑꯗꯨ ꯉꯁꯤꯒꯤ ꯃꯉꯥꯗꯣ ꯍꯦꯟꯗꯣꯛꯑꯒꯗꯤ ꯅꯨꯃꯤꯠ ꯅꯣꯡꯃ ꯅꯣꯡꯃꯒꯤ ꯃꯉꯥꯗꯣ ꯉꯁꯥꯏ ꯅꯪ ꯑꯃ ꯍꯥꯏꯈꯤꯗꯥꯏ ꯑꯍꯥꯥꯟꯕꯗ ꯑꯩꯈꯣꯏꯅ ꯇꯧꯕ ꯌꯥꯏ ꯍꯥꯏꯁꯦ ꯑꯩꯈꯣꯏꯒꯤ ꯂꯣꯏꯈ꯭ꯔꯗꯤ ꯅꯣꯡꯃꯥꯗ ꯃꯉꯥꯗ ꯂꯣꯏꯔ ꯃꯊꯪ ꯅꯨꯃꯤꯠ ꯇ ꯌꯥꯏ ꯍꯥꯏꯕꯗ ꯅꯪꯅ ꯑꯃꯗꯤ ꯍꯥꯏꯀꯣ
ꯍꯣꯏ ꯑꯗꯨꯗꯤ ꯌꯥꯗ ꯌꯥꯗ꯭ꯔꯒꯅ ꯍꯣꯔꯦꯟ ꯌꯥꯅꯦꯕ ꯅꯠꯇꯦ ꯑꯩꯅ ꯃꯉꯥ ꯍꯥꯏꯗꯤꯛ ꯑꯩ ꯃꯉꯥ ꯍꯥꯏꯗꯤ ꯁꯤꯗ ꯃꯉꯥ ꯆꯠꯇ꯭ꯔꯣ
ꯑꯣꯖꯥ ꯑꯗꯨꯁꯨ ꯑꯃꯨꯛ ꯆꯨꯝꯗꯦ ꯀꯩꯒꯤꯅꯣ ꯍꯥꯏꯕ ꯃꯇꯝꯗ ꯉꯁꯥꯏ ꯑꯩ ꯅꯪꯉꯣꯟꯗ ꯇꯧꯕꯗꯣ
ꯍꯣꯏ ꯑꯗꯨꯗ ꯑꯃꯨꯛ ꯇꯔꯥꯏ ꯐꯗꯅ ꯌꯥꯗ꯭ꯔꯗꯤ ꯑꯗꯨ ꯅꯣꯡꯉꯥꯜꯂꯀꯥꯟꯗ ꯑꯃꯨꯛ ꯌꯥꯅꯦꯕ
ꯑꯗꯣ ꯉꯁꯥꯏ ꯑꯩꯅ ꯅꯪꯉꯣꯟꯗ ꯇꯧꯕꯗ ꯑꯃ ꯇꯧꯕꯗ ꯌꯥꯔꯥ ꯑꯅꯤꯁꯨꯕꯗ ꯇꯧꯕꯗꯣ ꯃꯣꯏꯅ ꯀꯩꯅꯣ ꯄꯤꯔꯛꯄꯗꯣ ꯁꯤꯒꯤ ꯉꯁꯤꯒꯤ ꯂꯣꯏꯔꯦ ꯍꯥꯏꯅ ꯇꯧꯕ ꯃꯣꯏ ꯃꯆꯤꯟ ꯊꯤꯕꯅꯦꯕ ꯑꯗꯨ ꯑꯣꯏꯔꯒꯗꯤ
ꯃꯥ ꯃꯥꯅꯦ ꯃꯥꯅꯦ ꯑꯗꯣ ꯉꯥꯏꯍꯥꯛ ꯂꯩꯔ ꯑꯗꯨꯝ ꯌꯥꯔꯛꯄꯅꯦꯕ
ꯑꯗꯨꯅꯤ ꯐꯥꯔꯤꯕ ꯄꯣꯠꯇꯣ
ꯑ ꯉꯥꯏꯍꯥꯛ ꯂꯩꯔꯒ ꯑꯗꯨꯝ ꯌꯥꯔꯛꯀꯅꯤꯗꯣ ꯃꯣꯏꯒꯤ ꯂꯝꯕꯤꯗꯨ ꯆꯤꯂꯤꯀꯥꯟꯒꯤ ꯉꯥꯏꯍꯥꯛꯇꯪꯒꯤꯅꯦꯕ ꯑꯗꯨ ꯅꯪ ꯉꯍꯥꯛ ꯂꯩꯛꯀꯥꯟꯗ ꯑꯃꯨꯛ ꯇꯛ ꯌꯥꯔꯛꯀꯅꯦꯕꯗꯣ ꯍꯧꯖꯤꯛ ꯌꯥꯔꯤꯁꯤꯗꯤ
ꯍꯧꯖꯤꯛ ꯀꯌꯦ
ꯑꯥ ꯑꯗꯨꯝ ꯌꯥꯅꯤꯁꯦ
ꯑꯗꯨꯒ ꯀ ꯑꯨꯃꯥꯏꯅ ꯇꯧꯅꯁꯕ ꯑꯩꯈꯣꯏꯅꯤꯁꯦ ꯑꯗ ꯅꯪꯅ ꯑꯩꯉꯣꯟꯗ ꯇꯧꯔꯛꯄꯗ ꯂꯣꯏꯔꯦ ꯍꯥꯏꯔ ꯍꯥꯏꯔꯛꯀꯅꯦꯕꯀꯣ ꯑꯗꯣ ꯆꯠꯇ꯭ꯔꯗꯤ ꯉꯥꯏꯍꯥꯛꯇ ꯈꯤꯇꯪ ꯂꯦꯞꯁꯦꯕ ꯑꯗꯨꯗ ꯂꯣꯏꯔꯦ ꯍꯥꯏꯅ ꯑꯩꯈꯣꯏꯅ ꯑꯃꯨꯛꯀ ꯑꯩꯅ ꯑꯃꯨꯛꯀ ꯌꯥꯗ ꯌꯥꯗꯦ ꯅꯝꯁꯤꯟꯕ ꯀꯥꯟꯗ ꯑꯩꯈꯣꯏ ꯁꯨꯅꯅꯨꯡ ꯆꯠꯂꯤꯦꯕ
ꯑꯥ
ꯑꯗꯨꯗꯣ ꯅꯝꯗꯕꯤꯗ ꯆꯠꯂꯒ ꯄꯥꯏꯗ꯭ꯔꯗꯤ ꯀꯩꯝ ꯇꯧꯗꯦꯕꯀꯣ ꯑꯗꯨꯕꯨ ꯂꯣꯏꯔꯦ ꯍꯥꯏꯔ ꯀꯥꯟꯗ ꯑꯩꯈꯣꯏꯅ ꯅꯝꯐꯨꯗ ꯕꯦꯛ ꯑꯁ ꯃꯅꯤꯡ ꯍꯟꯗꯕꯤꯗ ꯅꯝꯕꯗꯣ
ꯃꯅꯤꯡ ꯍꯟꯕꯁꯨ ꯌꯥꯗꯕꯅꯤꯅꯦ ꯑꯗꯨ ꯄꯤꯗ꯭ꯔꯗꯤ
ꯑꯦ ꯑꯣꯞꯁꯟ ꯇꯧꯔꯒ ꯀꯩꯅꯣ ꯇꯧ ꯂꯣꯏꯔꯦ ꯁꯥꯏꯠꯇ ꯍꯥꯏꯗꯣꯛꯈ꯭ꯔꯦ ꯑꯃꯨꯛ
ꯍꯣꯏꯕ ꯑꯗꯨ ꯇꯧꯕꯗꯣ ꯑꯗꯨ ꯌꯥꯗꯕꯅꯤ ꯅꯪꯅ ꯃꯊꯪ ꯑꯃꯨꯛ ꯆꯪꯉꯀꯥꯟꯗꯁꯨ ꯃꯥꯒꯤ ꯃꯈꯥ ꯇꯥꯅ ꯅꯝꯃꯣ ꯑꯗꯨꯒꯤꯗꯣ ꯑꯗꯨꯝ ꯍꯥꯏꯕꯅꯤ ꯌꯥꯗꯕꯅꯦ
ꯗꯤ ꯃꯣꯏꯅꯁꯅꯣ ꯈꯪꯅ ꯈꯪꯅ ꯆꯠꯍꯟꯕꯅꯤ ꯅꯠꯇꯦ
ꯃꯥꯅꯦ ꯑꯗꯨ ꯑꯗꯨ ꯑꯗꯨ ꯅ ꯀꯥꯟꯗ ꯑꯃꯨꯛ ꯃꯊꯪꯒꯤ ꯇꯧꯅꯤꯡꯉꯥꯏꯒꯤ ꯊꯣꯛꯂꯛꯀꯅꯦꯕ ꯅꯠꯇ꯭ꯔ ꯑꯗꯨ ꯁꯣꯛꯇꯣꯛ ꯊꯣꯛꯑꯦꯕ
ꯑꯣ ꯀꯩ ꯍꯥꯏꯇꯥꯥꯔꯦ ꯑꯗꯨꯗꯤ ꯃꯣꯏꯒꯤ
ꯎꯝ ꯎꯝ
ꯉꯁꯥꯏ ꯑꯩꯅ ꯌꯥꯎꯒꯅꯤ ꯍꯥꯏꯕꯗꯣ ꯑꯩꯈꯣꯏꯒꯤ ꯊꯕꯛ ꯊꯤꯔꯤꯕ ꯃꯤꯁꯤꯡꯗꯣ ꯊꯕꯛ ꯄꯤꯅꯕ ꯋꯥ ꯀꯩꯅꯣ ꯇꯧꯅꯕꯗꯣ ꯑꯗꯨꯒꯤ ꯑꯣꯏꯗꯣꯏꯅꯦꯕ ꯑꯗꯨꯕꯨ ꯑꯩꯈꯣꯏꯅ ꯄꯨꯡ ꯀꯨꯟꯃꯔꯤ ꯁꯨꯕ ꯅꯠꯇ꯭ꯔꯒꯗꯤ ꯑꯗꯨꯝ ꯌꯥꯎꯁꯟꯕꯗꯤ ꯌꯥꯗꯤ ꯌꯥꯅꯤꯗ ꯗꯀꯣ ꯊꯕꯛ ꯄꯨꯨꯁꯤ ꯅꯠꯇ꯭ꯔꯒꯗꯤ
ꯌꯥꯏꯌꯦ ꯌꯥꯏꯌꯦ ꯅꯪꯅ ꯑꯗꯨ ꯊꯕꯛ ꯄꯤꯔꯨꯔꯒ ꯃꯣꯏꯅ ꯁꯣꯝꯗ ꯊꯕꯛ ꯄꯤꯗꯕꯤ ꯃꯣꯏꯅ ꯁꯨꯃꯥꯏꯅ ꯂꯨꯄꯥ ꯆꯥꯝꯃꯉꯥ ꯆꯥꯇ꯭ꯔꯨꯛ ꯂꯤꯁꯤꯡ ꯃꯣꯏꯒꯤ ꯀꯩꯅꯣꯒꯤ ꯂꯧ ꯂꯧꯕ ꯑꯣꯏꯗꯣꯏꯅꯦꯕ
ꯃꯥꯅꯦ ꯃꯥꯅꯦ
ꯆꯦ ꯃꯦꯟꯁꯤꯟꯕꯒꯤ
ꯃꯅꯥ
ꯑꯗꯨꯃꯥꯏꯅ ꯇꯧꯔꯒ ꯅꯪꯅ ꯃꯤ ꯈꯣꯝꯃꯛꯀꯗꯣꯏꯅꯦꯕ ꯅꯉꯣꯟꯗ ꯅꯪꯉꯣꯟꯗ ꯍꯌꯦꯡ ꯀꯣꯟꯅ ꯃꯊꯥ ꯁꯥꯍꯧꯅꯤꯕ ꯃꯣꯏ ꯃꯁꯥꯒꯤ ꯃꯁꯥ ꯃꯁꯥꯒꯤ ꯑꯩꯈꯣꯏꯒꯤ ꯁꯤꯒꯤ ꯅꯝꯕꯔꯁꯤ ꯆꯦꯟꯅꯅꯤꯡꯗꯕꯩꯅꯦꯕ
ꯑꯁ ꯑꯩꯅꯗꯤ ꯈꯤꯇꯪ ꯄꯤꯌꯣ ꯑꯩꯁꯦ ꯄꯩꯁꯥꯁꯦ ꯍꯧꯖꯤꯛ ꯍꯧꯖꯤꯛ ꯗꯔꯀꯥꯔ ꯇꯥꯑꯕꯅꯦꯕ ꯑꯗꯨꯏꯅꯦꯕ ꯑꯗꯨ ꯃꯣꯏꯅ ꯑꯃꯨꯛꯀ ꯂꯣꯏꯅ ꯁꯦꯝꯗꯣꯛꯈ꯭ꯔꯦ ꯀꯩ ꯀꯩꯁꯨ ꯑꯩ ꯌꯥꯎꯅꯤ ꯍꯥꯏ ꯍꯥꯏꯔꯨꯕꯗ
ꯎꯝ
ꯍꯧꯖꯤꯛꯐꯥꯎ ꯍꯥꯏꯔꯤꯕꯕ ꯅꯨꯡꯉꯥꯏꯈꯤꯗꯅ ꯅꯨꯡꯉꯥꯏꯔꯣꯏꯗ꯭ꯔꯥ ꯈꯪꯗꯦ
ꯁꯦꯝꯗꯣꯔꯛꯀꯅꯤꯌꯦ
ꯌꯥꯎꯅꯤ ꯍꯥꯏꯕ ꯑꯩꯒꯤ ꯀꯩꯒꯤ ꯆꯦ ꯆꯥꯡ ꯂꯣꯏꯅ ꯁꯦꯝꯈ꯭ꯔꯦꯕ ꯑꯃꯨꯛ ꯑꯃꯨꯛꯀ ꯑꯩ ꯌꯥꯎꯔꯔꯣꯏ ꯍꯥꯏꯕꯗ ꯀꯌꯥꯝ ꯅꯨꯡꯉꯥꯏꯈ꯭ꯔꯥ ꯅꯨꯡꯉꯥꯏꯗꯣꯏꯗ ꯈꯪꯗꯕ
ꯍꯣꯏ ꯍꯣꯏ ꯑꯗꯨ ꯃꯥꯏ ꯁꯦꯝꯃꯛ ꯑꯗꯨꯃꯥꯏꯅ ꯁꯦꯝꯃꯀꯥꯟꯗ ꯅꯪꯅ ꯄꯥꯎ ꯐꯥꯎꯅꯍꯜꯂꯒ ꯃꯣꯏꯅ ꯑꯃꯨꯛ ꯃꯤ ꯃꯁꯥꯗꯨꯒ ꯋꯥꯔꯤ ꯁꯥꯟꯅꯈꯤꯗꯣꯏꯅꯦꯕ ꯅꯪ ꯌꯥꯎꯗꯕꯤ
ꯃꯥꯅꯦ ꯃꯥꯅꯦ ꯑꯗꯨꯃꯥꯏꯅ ꯇꯧꯕ ꯑꯗꯨꯏꯗꯨꯅꯤ
ꯑ ꯑꯗꯨ ꯇꯧꯔꯀꯥꯟꯗ ꯃꯣꯏꯅ ꯑꯃꯨꯛ ꯑꯁꯣꯝꯗ ꯅꯪ ꯑꯗꯨꯅꯤ ꯑꯗꯥꯅꯦ ꯁꯤꯒꯤ ꯊꯕꯛꯁꯤꯅꯤ ꯅꯪ ꯇꯧꯗꯣꯏꯁꯤꯅꯤꯁꯦ ꯑꯗꯨꯅꯦꯅꯦ ꯍꯥꯏꯔꯒ ꯍꯥꯟꯅ ꯀꯩꯅꯣ ꯂꯥꯛꯑꯣ ꯑꯗꯨꯒ ꯑꯩꯈꯣꯏ ꯊꯦꯡꯅꯔꯒ ꯎꯅꯕꯤꯗꯣ ꯑꯗꯨ ꯍꯥꯏꯔꯅꯤꯕ ꯃꯣꯏ ꯃꯣꯏ ꯃꯁꯥꯗꯨꯗ ꯑꯗꯨ ꯍꯥꯏꯔꯀꯥꯟꯗ ꯑꯗꯨꯗꯤ ꯃꯣꯏꯅ ꯋꯥꯔꯤ ꯁꯥꯟꯅꯗꯗꯤ ꯁꯤ ꯀꯩꯅꯣ ꯑꯃ ꯂꯧꯕꯤꯔꯣ ꯐꯣꯝ ꯑꯃ ꯂꯧꯕꯤꯔꯣ ꯍꯥꯏꯔꯗꯤ ꯅꯪꯒꯤ ꯐꯣꯇꯣ ꯅꯨꯡꯇꯣ ꯑꯗꯨ ꯑꯗꯥ ꯀꯩꯀ ꯂꯣꯏ ꯍꯥꯏꯔꯅꯦꯕ ꯃꯣꯏꯅ ꯑꯗꯨꯒꯤ ꯄꯩꯁꯥ ꯈꯔ ꯂꯧꯔꯅꯤꯕ ꯑꯗꯨꯚꯥꯏ ꯁꯨꯝ ꯂꯧꯔꯨ ꯂꯧꯔꯨ ꯃꯤꯗꯨ ꯁꯨꯝ ꯇꯟꯗꯅ ꯑꯗꯨꯝ ꯇꯣꯛꯈ꯭ꯔꯀꯥꯟꯗ ꯑꯗꯨꯚꯥꯏ ꯁꯨꯝ ꯀꯨꯝꯍꯜꯂꯒ ꯑꯗꯨꯗ ꯐꯪꯕꯅꯦꯕ
ꯑꯁ ꯑꯗꯨꯗꯤ
ꯪ ꯑꯄꯪꯕ ꯃꯤ ꯊꯤꯕꯅꯤꯗ
ꯑꯩ ꯇꯣꯛꯄꯅ ꯐꯔꯅꯤ ꯇꯦꯛꯁ ꯊꯥꯖꯤꯜꯂꯒ ꯑꯩꯒꯤ ꯅꯤꯄꯤꯗ ꯑꯣꯏꯔꯗꯤ ꯑꯩ ꯏꯃꯥꯔꯖꯦꯟꯁꯤ ꯂꯩꯔꯦꯅ
ꯍꯣꯏ ꯑꯗꯨꯒ ꯍꯌꯦꯡ ꯀꯣꯟꯅ ꯗꯁꯥ ꯇꯥꯔꯛꯀꯥꯟꯗꯅ ꯅꯪꯉꯣꯟ ꯅꯪꯅ ꯍꯥꯏꯔꯛꯄ ꯅꯠꯇ꯭ꯔꯥꯅ ꯍꯥꯏꯔꯛꯀꯗꯣꯏꯅꯦ ꯑ ꯅꯪꯅ ꯁꯨꯃꯥꯏꯅ ꯈꯣꯝꯃꯒ ꯐꯕꯅꯤ ꯑꯗꯨꯅꯤ ꯁꯤꯗꯤ ꯀꯩꯅꯣꯅꯤ ꯄꯨꯔꯥ ꯑꯌꯥꯕ ꯅꯪꯁꯨ ꯍꯥꯏꯗꯣꯏꯅꯦꯕ ꯅꯪꯁꯨ ꯈꯣꯝꯅꯕ
ꯃꯥ
ꯍꯥꯏꯗꯤ ꯅꯪꯒꯤ ꯁꯣꯝꯒꯤ ꯊꯥꯒꯤ ꯄꯩꯁꯥ ꯄꯤꯒꯦ ꯍꯥꯏꯔꯤꯕꯅꯤꯅ
ꯃꯥꯅꯦ
ꯌꯥꯅꯕ ꯅꯪ ꯃꯤꯗꯨ ꯈꯣꯝꯃꯛꯀꯗꯣꯏꯅꯦꯕ
ꯑꯗꯨꯃꯥꯏꯅ ꯇꯧꯕꯅꯤꯗ ꯍꯌꯦꯡ ꯗꯁꯥ ꯇꯥꯔꯀꯥꯟꯗꯅ ꯅꯪꯉꯣꯟꯗ ꯇꯥꯍꯧꯕ ꯍꯥꯏꯇꯥꯔꯦ
ꯃꯥ ꯑꯩ ꯗ꯭ꯔꯣꯞ ꯍꯥꯏꯗꯣꯛꯀ꯭ꯔꯦ ꯊꯣꯛꯄꯅ ꯐꯔꯅꯤ ꯃꯅ ꯁꯨꯝ ꯈꯜꯂꯒ
ꯍꯣꯏ ꯑꯗꯨꯃꯥꯏꯅ ꯃꯤ ꯊꯥ ꯑꯃꯅꯤ ꯊꯥ ꯑꯃꯅꯤꯒꯤꯗꯨꯣ ꯑꯗꯨꯒꯤ ꯃꯇꯨꯡꯗ ꯐꯪꯉꯛꯀꯅꯤ ꯍꯥꯏꯔꯒ ꯊꯥ ꯑꯃꯅꯤ ꯊꯥ ꯑꯃꯅꯤꯅꯤꯗꯨꯗ ꯈꯣꯝꯃꯝꯃꯒ ꯅꯪꯁꯨ ꯇꯥꯜꯂꯛꯇꯅ ꯁꯨꯝ ꯇꯣꯛꯈꯤꯗꯣꯏꯅꯤ ꯁꯨꯝ ꯇꯣꯛꯈꯤꯗꯣꯏꯅꯦꯕ
ꯃꯥꯅꯤ ꯃꯥꯅꯤ
ꯅꯪꯒꯨꯝꯕ ꯑꯩꯒꯨꯝꯕ ꯃꯌꯥꯝꯁꯦ ꯑꯗꯨꯣ ꯃꯣꯏꯗꯗꯤ ꯑꯗꯨꯃꯥꯏꯅ ꯑꯩꯅ ꯃꯤ ꯑꯃꯅꯤ ꯑꯅꯤ ꯑꯍꯨꯝ ꯀꯨꯝꯍꯧꯕꯗꯨꯅ ꯂꯨꯄꯥ ꯂꯤꯁꯤꯡ ꯃꯔꯤ ꯃꯉꯥꯗ ꯇꯥꯜꯍꯧꯔꯒꯁꯨ ꯑꯗꯨꯑꯣꯏꯗꯤ ꯊꯥ ꯑꯝꯗ ꯅꯪ ꯑꯩꯒꯨꯝꯕ ꯃꯤ ꯇꯔꯥ ꯀꯨꯟꯅ ꯃꯤ ꯃꯔꯤ ꯃꯉꯥ ꯃꯔꯤ ꯃꯉꯥ ꯑꯣꯏꯗꯤ ꯂꯨꯄꯥ ꯀꯌꯥ ꯇꯥꯏ
ꯃꯥꯟꯅꯦ
ꯑꯗꯨꯅꯦ ꯃꯣꯏ ꯁꯥꯟꯅꯔꯤ ꯀꯣꯛꯁꯤꯅ
ꯑꯗꯨꯅꯤꯗ
ꯑꯩ ꯇꯣꯛꯑꯒꯦ ꯇꯣꯛꯑꯒ ꯀꯩꯅꯣꯗ ꯍꯥꯏꯔꯒꯦ ꯑꯗꯨꯝ
ꯑꯗꯨꯃꯥꯏꯅ ꯇꯧꯕꯅꯦ ꯅꯪꯁꯨ ꯅꯪꯁꯨ ꯇꯟꯗꯅ ꯑꯗꯨꯝ ꯅꯪꯁꯨ ꯃꯤ ꯑꯃꯅꯤ ꯀꯩꯅꯣ ꯇꯧꯔꯨꯕꯗꯩꯗꯤ ꯃꯔꯤ ꯃꯉꯥ ꯇꯧꯔꯨꯕꯗꯩ ꯅꯪꯁꯨ ꯊꯥ ꯑꯃꯅꯤ ꯅꯪ ꯁꯨꯝ ꯇꯂꯛꯑꯗꯤ ꯇꯜꯂꯛꯀꯅꯤꯗ ꯁꯤꯐꯨꯛꯇ ꯇꯜꯂꯛꯑꯗ꯭ꯔꯣ ꯑꯗ ꯍꯞꯇꯥ ꯑꯃꯒꯤ ꯁꯤꯐꯥꯎꯗꯇ ꯑꯩꯈꯣꯏ ꯇꯜꯂꯛꯑꯗ꯭ꯔꯣ
ꯍꯧꯖꯤꯛꯐꯥꯎ ꯇꯜꯂ ꯑꯩ ꯑꯗꯨ
ꯑꯗꯨꯅꯦ ꯑꯗꯣ ꯑꯩꯈꯣꯏ ꯑꯩꯈꯣꯏ ꯁꯤꯒꯤ ꯍꯞꯇꯥꯒꯤꯁꯤꯕꯨꯥꯎ ꯇꯜꯂꯛꯑꯀꯗ ꯅꯪꯒꯤ ꯊꯥ ꯑꯃꯅꯤꯉꯥꯏꯗꯨꯅ ꯑꯗꯨ ꯅꯪꯁꯨ ꯐꯪꯅꯕ ꯍꯣꯠꯅꯔꯛꯄꯗ ꯃꯤ ꯃꯔꯤ ꯑꯃ ꯃꯉꯥ ꯑꯃꯗꯤ ꯇꯨꯝꯃ‌ꯣ ꯍꯥꯏꯔꯛꯀꯅꯤ ꯃꯣꯏ ꯃꯉꯥ ꯇꯔꯥ ꯑꯝꯗꯤ ꯑꯗꯨ ꯅꯪ ꯃꯉꯥ ꯇꯔꯥꯗꯣ ꯑꯗꯨꯃꯥꯏꯅ ꯑꯩꯈꯣꯏ ꯃꯤ ꯇꯔꯥ ꯀꯨꯟ ꯀꯨꯟꯊ꯭ꯔꯥ ꯊꯝꯈ꯭ꯔꯗꯤ ꯃꯣꯏ ꯀꯥ ꯑꯝꯗ ꯑꯗꯨꯅ ꯃꯤ ꯃꯉꯥ ꯇꯥꯔꯥ ꯃꯉꯥ ꯇꯔꯥ ꯈ‌ꯣꯝꯃꯛꯄꯗꯨꯗꯤ ꯂꯨꯄꯥ ꯀꯌꯥ ꯂꯩ
ꯃꯥꯟꯅꯦ
ꯈꯜꯂꯣ ꯑꯗꯨꯅꯤ ꯃꯣꯏ ꯁꯥꯟꯅꯩꯖ‌ꯦ ꯅꯪꯖꯨ ꯊꯥꯝ ꯈꯣꯡꯕꯨꯗꯤ ꯇꯜꯂꯛꯑꯅꯤ ꯅꯪ ꯑꯗꯨꯝ ꯑꯁ ꯐꯪ
ꯃꯁꯛꯁꯨ ꯎꯠꯇꯦꯕ ꯃꯁꯛꯁꯤꯡꯁꯨ
ꯃ‌ꯣꯏ ꯁꯛꯁꯨ ꯈꯪꯅꯕ ꯅꯠꯇꯦ ꯑꯗꯨ ꯑꯗꯨꯃꯥꯏꯅ ꯇꯧꯔꯒ